ꯍꯜꯂꯣ ꯀꯥ ꯑꯏꯁ
ꯍꯜꯂꯣ
ꯋꯦꯜꯀꯝ ꯕꯦꯛ ꯇꯔ ꯆꯅ
ꯍꯧꯖꯤꯛ ꯀꯗꯧꯔꯤꯃꯤ
ꯍꯧꯖꯤꯛꯁꯦ ꯑꯩꯁꯦ ꯖꯒꯣꯏ ꯁꯥꯒꯦꯅ ꯂꯣꯏꯁꯤꯜꯂꯝꯃꯤ
ꯖꯒꯣꯏꯅ ꯀꯔꯝ ꯀꯥꯟꯗ ꯊꯣꯛꯇꯣꯔꯤꯕ
ꯖꯒꯣꯏꯁꯤꯅ ꯍꯣꯔꯦꯟ ꯄꯨꯡ ꯕꯥꯔꯣꯗ ꯊꯣꯛꯇꯣꯏꯅꯦ
ꯑ ꯃꯃꯤꯒꯤꯖꯥꯗ꯭ꯔꯣ
ꯀꯩꯕ
ꯑ ꯃꯦꯅꯨ ꯄꯥꯒꯀꯤ ꯆꯠꯗ꯭ꯔꯣ
ꯌꯥꯝꯅ ꯑꯩꯈꯣꯏꯒꯤ ꯎꯁꯤꯠ ꯊꯑꯣꯏꯗꯕꯒꯤ ꯃꯑꯣꯡꯗ ꯑꯃ ꯉꯥꯡꯉꯦꯗ ꯅꯪ ꯅꯞꯄꯥ
ꯈꯪ ꯀꯕꯤꯥꯏ ꯌ ꯆꯍꯤ ꯅꯨꯄꯥ ꯀ ꯆ
ꯀ ꯀꯩꯅꯣ ꯀ ꯕꯥ ꯋꯥꯔꯤ ꯀ ꯀꯩꯅꯣ ꯀꯥꯏꯗ ꯎ ꯈꯈꯤꯔꯣꯏꯗꯅꯣ
ꯒꯌꯥꯟ ꯇꯥꯖꯧ
ꯑꯩ ꯆꯠꯀꯗ ꯀꯌꯥꯨ ꯉꯥꯡꯉꯦ ꯅꯪ ꯀꯅꯥꯅꯣ
ꯑꯗꯨ ꯂꯋꯥꯅ ꯐꯦ
ꯂꯋꯥꯏ ꯃꯆꯥ ꯈꯣꯡꯕꯤꯖꯥꯎ ꯈꯣꯡꯕꯤꯖꯥꯎꯖꯥꯎꯒꯦ ꯀꯩꯅ ꯅ ꯋꯥ ꯆꯗꯉꯥꯡꯉꯅꯣ
ꯐꯝꯐꯝ ꯑꯃ ꯂꯩꯐꯝ ꯏꯈꯪ ꯈꯪꯗꯦ ꯃꯨꯁꯈꯩ
ꯑꯦꯠꯃꯣꯁꯐꯤꯌꯔ ꯏꯐꯠ ꯐꯠꯇꯕ꯭ꯔꯥ
ꯎꯝ
ꯃꯥꯟꯕꯅꯕ ꯑꯩꯁꯨ
ꯔꯣꯃꯤꯅꯥ
ꯑꯜꯗꯤ ꯑꯦ ꯄꯤ
ꯂꯦꯞꯇꯅꯇ ꯂꯩꯌꯦꯦ ꯅꯪꯁꯤ ꯅꯩꯕꯤ ꯑꯃ ꯀꯣꯛꯐꯝꯃꯨ
ꯎ ꯁꯤꯔꯤ ꯃꯜꯂꯤ ꯆꯦꯔꯤ ꯂꯦꯄ ꯀꯔꯥꯏꯅꯦ ꯍꯥꯏ ꯇꯔ
ꯍꯧꯖꯤꯛ ꯂꯦꯞꯄ ꯆꯠꯅꯗꯦ ꯍꯧ ꯐꯝꯕ ꯆꯠꯅꯩ
ꯀꯩ ꯀꯥꯟꯗꯥꯗꯥ ꯀꯗꯧꯒ ꯍꯥꯏꯕꯅ ꯋꯥꯗꯤꯄꯒ
ꯌꯥꯝ ꯁ ꯌꯥꯝ ꯁ
ꯀꯣꯏꯁꯨ ꯆꯠꯅꯤꯡꯗ꯭ꯔꯣ
ꯁ꯭ꯔꯤ ꯀꯅꯣ ꯕꯥꯏ ꯁꯦꯟꯗ꯭ꯔꯥꯕꯨꯗ ꯀꯥꯞꯊꯔꯨꯖꯨꯔꯣ
ꯀ ꯍ
ꯀꯥꯗꯦ ꯂꯣꯏꯁꯜꯂꯣꯏꯕ ꯑꯃ ꯀꯣꯏꯕ ꯆꯠꯁꯤ
ꯂ ꯎꯕ ꯂꯥꯛꯀꯦ ꯔꯨꯅꯥꯗ
ꯎꯝꯝ ꯉꯁꯥꯍꯤꯗ ꯅꯨꯀꯥ ꯈꯦꯔꯥ
ꯃꯊꯟꯗꯅꯤ
ꯑꯣꯈꯣꯏ
ꯀꯔꯗꯕꯁꯨꯣꯏꯠꯇꯔ ꯄꯠꯇ꯭ꯔ
ꯎ ꯀꯅ ꯃꯣꯏꯁꯨꯅꯤ ꯍꯥꯏꯒꯥ
ꯣꯠꯇꯣ ꯋꯥ ꯈꯔ ꯈꯔ ꯉꯥꯡ ꯀꯣ
ꯊꯣꯛꯅꯤꯡꯉꯤꯕ ꯊꯣꯛꯅꯤꯡꯉꯦ ꯍꯥꯏꯕꯅꯤ ꯁꯤꯗ ꯀꯔꯤ ꯂꯩꯔꯒꯦ ꯁꯤꯗ ꯀꯌꯥꯝ ꯀꯥꯏꯔꯒꯦ ꯑꯩꯅ ꯃꯣꯏ ꯊꯣꯛꯅꯤꯡꯉꯦ ꯍꯥꯏꯕꯁꯤꯗ ꯅꯠꯇꯦ ꯑꯩꯒꯤ ꯃꯣꯏꯒꯤ ꯃꯔꯝꯗ ꯆꯞ ꯃꯥꯟꯅꯔꯤꯁ ꯅꯪ ꯀꯔꯤ ꯑꯣꯏꯔꯤꯒꯦ ꯍꯥꯏꯕꯣ
ꯇꯟꯦ ꯀꯅꯣ ꯇꯥꯕꯦ ꯌꯥꯕꯉ
ꯍꯩꯃ ꯇꯥꯕ ꯌꯥꯕ ꯋꯥꯂ ꯑꯩꯅ ꯉꯥꯡꯉꯤꯕ ꯅꯠꯇꯦ ꯃꯣꯏ ꯊꯣꯛꯄꯗꯤ ꯉꯅ ꯊꯒꯨ ꯑꯣꯏꯗꯧꯗꯅꯦꯕ
ꯑꯣꯛꯛꯇꯣꯛꯇꯖꯔ ꯎ ꯀꯣ ꯐꯖꯅ ꯐꯨꯒꯠꯀꯗꯕꯅꯤ ꯆꯥꯛ ꯆꯥꯛꯁꯦ ꯄꯨꯈꯝ ꯑꯅꯤꯃꯨꯛ ꯈꯤꯟꯗꯠꯂꯒ ꯄꯨꯈꯝ ꯑꯅꯤꯗꯨꯗ ꯀꯦꯞꯁꯨꯜ ꯑꯆꯧꯕ ꯊꯥ ꯊꯥ ꯂꯥꯎ ꯊꯝꯃꯕ ꯑꯃꯃꯝ ꯎꯝ ꯎꯍ ꯃꯣꯔꯣꯕ ꯐꯖꯅ ꯃꯤ ꯍꯠꯂꯕ
ꯎꯝ ꯁꯀꯂꯦ ꯒꯂꯣ ꯋꯥꯈꯥꯏꯗ ꯏꯕꯦꯝ ꯃꯣꯏꯒꯤ ꯁꯥꯔꯤꯕ
ꯎꯝ ꯅꯪꯒꯤ ꯑꯁꯥꯗꯤ ꯍꯥꯏꯁꯤ
ꯎꯝ ꯍꯝ
ꯑꯩ ꯇꯔꯥ ꯑꯁꯥ ꯁꯥꯒꯠꯂꯤꯁꯤ ꯅꯪ ꯇꯤꯅꯥ
ꯀꯣꯔꯤ
ꯍꯝ
ꯀꯣꯗꯤ ꯍꯔꯦ ꯄꯃ
ꯀꯔ
ꯅꯪꯁꯦ ꯀꯗꯥꯥꯏꯗꯒꯤ ꯅꯠꯇꯦ ꯀꯩꯁꯨ ꯅꯠꯇꯕꯗ
ꯅꯪ ꯂꯣꯏ ꯃꯆꯥ ꯃꯥꯟꯜꯂꯤꯗ
ꯅꯪ ꯑꯣꯏꯗꯣꯏꯅꯦ ꯃꯤ ꯂꯋꯥꯏ ꯃꯁꯥꯁꯦ ꯀꯩꯒꯤꯅꯣ ꯍꯥꯏꯕꯗ ꯈꯤꯇꯪ ꯂꯋꯥꯏ ꯃꯁꯥꯁꯦ ꯑꯅꯝꯕꯅ ꯀꯩꯅꯣ ꯇꯧꯕꯒꯤ ꯆꯤꯡ ꯃꯥꯟꯕ ꯃꯅꯨꯡꯗ ꯂꯩꯕꯒꯤꯅꯦ ꯈꯤꯇꯪ ꯍꯥꯏ ꯁꯦ ꯏ ꯋꯥꯠ ꯋꯥꯠꯂ ꯑꯗꯨꯝ ꯊꯣꯛꯂꯛꯑꯦꯕ ꯑꯗꯨꯅ ꯅꯪ ꯑꯣꯏꯔꯛꯇꯣꯏꯅꯦꯕ ꯀꯨꯁꯤ ꯃꯥꯏ ꯂꯥꯏꯐ ꯃꯥꯏꯔꯨꯜ ꯑꯄꯣꯏꯂꯦ ꯍꯥꯏꯣ ꯑ
ꯁꯝ ꯂꯩꯕ ꯃꯥꯜꯂꯦ ꯅꯪꯅꯦ
ꯍꯥꯠꯀꯤ ꯃꯔꯝꯁꯤꯗ ꯋꯥꯔꯤ ꯁꯥꯟꯅꯗ꯭ꯔꯣꯔꯤꯅꯦ ꯑꯩꯁꯦ ꯋꯥꯔꯤꯁꯦ ꯏꯂꯥꯏ ꯂꯩꯇꯕ ꯍꯥꯏꯇꯥꯔꯦ ꯑꯗꯨꯅ ꯅꯪꯒꯤ ꯍꯥꯏꯁꯤꯗ ꯑꯩꯀ ꯅꯩꯅꯔꯒꯦꯁ ꯌꯥꯟꯕꯤꯔꯣ ꯑꯩꯕꯨ ꯃꯇꯨꯞ ꯃꯇꯨꯞ
ꯅꯟꯖ ꯁꯔꯒꯗ ꯂꯩꯗꯥꯏ ꯅꯪꯗꯤ ꯊꯥꯡꯒ ꯄ ꯍꯥꯏꯔ ꯆꯦꯟꯈꯠꯂꯛꯎꯔꯨꯁꯨ
ꯍꯣꯏ ꯉꯝꯃꯗꯤ ꯆꯦꯟꯒꯠꯂꯛꯑꯣꯔꯦ
ꯑꯩꯈꯣꯏꯁꯨ ꯀꯩꯔꯥꯛ ꯂꯩꯍꯦꯍꯦ ꯁꯔꯒꯗ ꯊꯥꯅꯕ ꯀꯩꯔꯥꯛ ꯂꯩ ꯀꯣ ꯕꯥꯅ ꯁꯥꯕꯤꯔꯝꯃꯤ
ꯏꯃꯥ ꯏꯕꯃ ꯑꯦ ꯑꯗꯨꯗꯤ ꯅꯪꯁꯦ ꯎꯃꯣꯔꯒꯤ ꯃꯆꯥ ꯑꯣꯏꯗꯣꯏꯅꯦꯅꯦ
ꯃꯥꯅꯦ ꯑꯩ ꯑꯣꯃꯣꯔꯅꯤ
ꯅꯪ ꯇꯨꯝꯕ ꯃꯥꯂꯗ ꯅꯪ ꯂꯤ ꯑꯄꯥ ꯃꯥꯥꯟꯖꯂ ꯑꯇꯔꯦ
ꯑ ꯀꯔꯤ ꯀꯔꯤ ꯄꯣ
ꯅ ꯇꯨꯃꯁꯨꯃꯥꯟꯖꯗꯤ ꯑ ꯃꯥꯅꯖꯂꯥꯛꯇꯥꯔꯦ
ꯀꯅꯥ ꯃꯥ ꯈꯔ ꯀꯦ ꯇꯒꯦꯔ
ꯅꯥꯈꯣꯔꯛꯄ ꯀꯥꯏꯅ ꯍꯩꯛꯇꯕ꯭ꯔꯣ
ꯁꯦ ꯃꯔꯝ ꯃꯄꯅꯤ ꯑꯦ ꯕꯤ ꯁꯤꯂꯨ ꯦꯠ ꯐꯧꯛꯇ ꯑꯝꯇ ꯍꯥꯏꯖꯔꯛꯑꯣ ꯍꯩꯕ꯭ꯔꯦ
ꯑꯦ ꯇꯨꯖꯦ ꯂꯣꯏꯔ
ꯑꯁ ꯀꯅꯣꯏ ꯖꯨꯍꯥꯟ ꯑꯦ ꯅ ꯑꯦ ꯇꯨꯦ ꯑ ꯇꯨꯦ ꯑꯣꯖꯥ ꯍꯥꯏꯗꯤꯕ ꯑꯦ ꯇꯨ ꯍꯧꯖꯤꯛ ꯌꯥꯠꯀ ꯇꯧꯔꯕ ꯑꯁ ꯇꯧ ꯆꯅꯦ ꯑꯗꯨꯝ ꯇꯧ ꯇꯧꯁꯨꯅꯤ ꯂꯁꯦ
ꯃꯤꯅꯥꯏ ꯂꯥꯛꯑꯕ ꯀꯩꯅꯣꯝ ꯇꯧꯔꯦ ꯁꯣꯝꯗꯁꯨ ꯋꯥꯔꯤꯔꯤ
ꯎꯝ
ꯍ ꯀꯥꯒꯝ ꯄꯥꯡꯪꯗ ꯆ ꯇꯗꯨꯀꯁꯤꯗꯅꯪ
ꯐꯛꯥꯏꯅꯅꯨꯡꯉꯥꯏꯃ ꯀ ꯍꯕꯨꯂ ꯍꯔꯥꯟꯕ ꯆꯠꯄ ꯅꯇꯦꯗ ꯕꯣꯜ ꯌꯦꯡꯕꯁꯤꯗ ꯇꯨꯝꯕꯗꯣ
ꯅꯤꯅꯆꯤꯟꯅꯦꯅ ꯀꯌꯥꯔ
ꯈꯣꯏ ꯁꯤꯖꯤꯅꯥ ꯍꯧꯖꯦ ꯑꯃ ꯃꯉꯥ ꯅꯠꯇꯦ ꯑꯩ ꯏꯊꯟꯗ ꯄꯣꯛꯑꯦ
ꯊꯥꯔꯤ ꯊꯥꯔꯦꯗꯤ ꯃꯅꯥꯊꯟꯗ ꯄꯣꯛꯑꯦ ꯍꯥꯏꯕ ꯃꯊꯟꯗꯨꯗ ꯄꯣꯛꯄ ꯃꯤꯗꯤ ꯋꯥꯉꯅꯒꯟꯗꯕꯅꯤ ꯅꯪꯅꯅꯨꯡ ꯋꯥꯝꯍꯥꯏ
ꯂꯣꯏꯔꯦꯍꯦ ꯃꯊꯟꯗ ꯄꯣꯛꯑꯒ ꯋꯥ ꯍꯦꯛꯇ ꯉꯥꯡꯒꯟꯗꯦ ꯍꯥꯏꯕ ꯂꯩꯕ꯭ꯔꯣ
ꯉꯪꯒꯟꯗꯦ ꯉꯥꯡꯒꯟꯗꯦ ꯅꯪ ꯀꯩ ꯈꯪꯒꯦ
ꯀꯔꯤ ꯈꯪꯉꯗꯅ
ꯍꯣꯏ ꯑꯉꯥꯡ ꯁꯦꯁꯜ ꯂꯧ ꯈꯨꯅꯥꯝ
ꯁꯤꯌꯥ ꯂꯧꯑꯣꯏ ꯃꯆꯥ ꯊꯤ ꯇ ꯍꯥꯏꯌꯦ ꯅꯪꯉꯥꯏꯁꯤꯗꯤ
ꯏꯃꯥ ꯏ ꯄ ꯑꯃ ꯒꯥꯎꯅ ꯇꯧꯊꯣꯔꯛꯄ ꯊꯕꯛꯁꯤꯅꯦꯕ
ꯑꯍ
ꯅꯅꯥ ꯂꯩꯊꯠꯂꯨꯔꯣ
ꯏꯕ ꯑꯃ ꯏꯕ ꯑꯃ ꯍꯥꯏꯇꯥꯜꯂꯨꯒꯅꯦ ꯈꯤꯇꯪ ꯌꯦꯉ ꯑꯃꯀꯣ
ꯍꯅꯦ ꯍꯣꯏꯅꯦ ꯍꯅꯦ ꯍꯅꯦ ꯑ ꯇꯣꯛꯈ꯭ꯔꯣꯕ ꯅꯅꯥꯥꯠꯇꯣꯅ ꯆꯍꯤ ꯑꯅꯤ ꯊꯤꯟꯖꯤꯜꯂꯛꯎꯔꯣ
ꯍꯝ
ꯑꯗꯨꯗꯤ ꯆꯍꯤ ꯑꯁꯥꯡꯕ ꯑꯃ ꯆꯍꯤ ꯑꯁꯥꯡꯕ ꯑꯅꯤ ꯄꯨ ꯂꯥꯛꯑ ꯐꯪꯅꯤ ꯑꯗꯨꯅꯦ ꯇꯤꯟꯖꯜꯂꯎꯨꯔꯣ
ꯖꯂꯣ
ꯁꯤꯟꯗꯨꯜꯂꯔꯤ ꯀꯞ ꯌꯦꯌꯦ
ꯑꯗꯃꯤꯅꯥ ꯑꯦ ꯅꯪꯒꯤ ꯃꯤꯅꯥꯏꯈꯩꯗꯤ ꯂꯩꯇ꯭ꯔꯣ
ꯖꯤꯕ ꯄꯥꯟꯕ ꯑꯃꯠꯇ ꯂꯩꯇꯦ ꯑꯩ ꯅꯠꯇꯅ
ꯃ ꯌꯥꯝ ꯅꯨꯡꯉꯥꯏꯇꯦ ꯀꯩꯅꯅ ꯃꯥꯥꯏꯇ ꯍꯦ ꯑꯗꯨꯗꯤꯌꯥ ꯀꯔꯅꯦ ꯃꯥ ꯐꯥꯨ ꯈꯨꯔꯝꯅꯉꯣꯅꯦ ꯑꯗꯨ ꯃꯣꯏꯁꯦ ꯁꯣꯟꯕꯤꯔꯒꯦ
ꯍ ꯑꯩꯅ ꯂꯩꯕ ꯍꯧꯖꯤꯛ ꯑꯩꯅ ꯍꯧꯖꯤꯛ ꯂꯩꯔꯤꯕ ꯖꯒꯥꯁꯦ ꯐꯥꯕꯨꯡ ꯂꯩꯇꯦ ꯈ꯭ꯋꯥꯏ ꯃꯔꯨ ꯑꯣꯏꯔꯤꯕ ꯑꯃ ꯂꯩꯔꯝꯕ ꯇꯥꯔꯒꯗꯤ ꯑꯩ ꯉꯁꯥꯏꯅ ꯇꯨꯝꯒꯅꯤ ꯕꯤꯔꯠ ꯐꯖꯕ ꯑꯣꯏꯕꯤ ꯁꯠꯅꯤꯡꯗ꯭ꯔꯣ
ꯗ꯭ꯔꯙ ꯀꯔꯤ
ꯌꯥꯝ ꯁꯦꯠꯅꯤꯡꯉꯦꯕ ꯑꯁ ꯏꯁꯀꯔꯠ ꯑꯀꯧꯕꯒ ꯌꯦꯠꯂꯒ ꯑꯅꯤꯗꯔꯦ ꯒꯥꯎꯅ ꯇꯧꯊꯣꯔꯛꯄꯁꯤꯗꯤꯀꯣ ꯒꯥꯎꯅ ꯇꯧꯊꯣꯔꯛꯄ ꯊꯕꯛꯁꯤꯗꯤ
ꯁꯦ ꯊꯔꯠ ꯊꯔꯠꯀꯤ ꯏꯁꯄꯦꯂꯤꯡ ꯑꯝꯗꯥ ꯇꯧꯕꯅꯦ
ꯑꯦ ꯅꯪ ꯁꯨꯄꯦꯅꯤꯡ ꯇꯧ ꯍꯥꯏ ꯇꯗ꯭ꯔꯣ
ꯌꯥꯝꯇꯤ ꯀꯥꯁꯤꯜꯂꯛꯄꯒꯤ ꯇꯥꯏꯅ ꯇꯧꯁꯜꯂꯛꯄꯅꯤ
ꯂꯩꯔꯛꯀꯅꯤ ꯍꯣ ꯑꯩꯈꯣꯏ ꯈ ꯇꯧ ꯃꯤꯅꯤ ꯃꯤꯅꯤ ꯑꯗꯤ
ꯀꯔꯤ ꯑ ꯄ ꯏ ꯃꯤꯅꯥꯥꯏ ꯂꯩ
ꯑ ꯃꯤ ꯂꯥꯛꯦ
ꯀꯔꯤꯕ
ꯅꯪꯒꯤ ꯃꯤꯅ ꯍꯥꯏꯗꯤ ꯂꯥꯛꯑꯦꯕ
ꯑꯁꯃꯤꯅꯥ ꯑꯣꯏꯔꯝꯗ꯭ꯔꯦꯦ ꯄꯨꯨꯒꯤ ꯍꯦꯛ ꯃꯊꯪ ꯑꯣꯏ ꯂꯩꯔꯝꯃꯤ ꯑꯣꯏꯂ
ꯑꯣꯏꯣꯏꯅꯤ ꯑꯣꯏꯅꯤ
ꯑꯁ ꯈꯪꯅꯔ ꯀꯥꯗꯦ ꯁꯥꯟꯅꯅꯦꯕꯖꯥꯟꯅ ꯑꯁ ꯅ ꯑꯦ ꯑꯁ ꯀꯅ ꯍꯥꯏ ꯏꯕ ꯃꯥ
ꯁꯔꯇ ꯋꯥꯔꯤꯔꯤ ꯁꯥꯟꯕꯤꯒꯅꯨ ꯅꯕ ꯃꯥ
ꯑ ꯁꯣꯔꯤ ꯏꯕꯦꯝꯃꯒꯦ ꯊꯕꯤ
ꯀꯔꯤ ꯄꯥꯝꯒꯦ ꯑꯗꯨꯁꯨꯗꯣꯟ ꯃꯥꯟꯕꯤꯌꯦ
ꯏ ꯁꯤꯗꯨꯁ ꯇꯣꯡꯒ ꯑꯦ
ꯎꯝ ꯆꯗꯤ ꯕꯤꯃ ꯂꯩꯦꯒ ꯍꯥꯏꯒ ꯇ ꯃꯥ
ꯍꯣꯏ ꯑꯩꯁꯨ ꯑꯗꯨꯃꯥꯏꯅ ꯍꯥꯏꯍꯟꯅꯤꯡꯕ ꯚꯤꯝꯗꯣ ꯃꯃꯥꯡꯄꯣꯛꯇꯅꯦ ꯑꯩꯒꯤ ꯏꯌꯥꯝꯕ ꯑꯣꯏꯔꯝꯃꯤꯅꯦ
ꯎꯝ ꯑꯣꯏꯔꯝꯅꯤ ꯑꯣꯏꯔꯝꯅꯤ ꯀꯪꯉꯤ ꯅꯪ ꯑꯗꯨꯗꯤ ꯕꯣꯔꯥ ꯕꯣꯔꯥ ꯆꯥꯔꯝꯃꯅꯤ ꯈꯪꯉꯦ ꯊꯥꯛꯄ ꯉꯝꯃꯝꯃꯣꯏꯅ ꯃꯥꯅꯄꯥꯅ
ꯑꯁ ꯀꯦ ꯅꯣꯡꯃꯨꯗ ꯆꯥꯛ ꯀꯐꯨ ꯀꯨꯔꯐꯨ ꯑꯃ ꯂꯥꯡꯗ꯭ꯔꯦ ꯍꯥꯏꯗꯤ ꯑꯗꯨꯒꯅꯦ ꯏꯁꯤꯡꯗꯨꯅ ꯑꯣ ꯏꯁꯤꯡꯗꯨꯅ ꯕ꯭ꯂꯥꯏꯠ ꯑꯃ ꯂꯥꯡꯗꯨꯗꯤ ꯌꯥꯗꯦ
ꯑꯩꯅ ꯈꯜꯂꯕ ꯅꯣꯏ ꯄ꯭ꯔꯦꯁꯔ ꯀꯨꯀꯔ ꯀꯥꯝꯕ ꯑꯃ ꯃꯈꯣꯠ ꯌꯥꯝ ꯇꯥꯏ ꯇꯥꯏ ꯍꯥꯏꯔꯤꯅꯦ ꯅꯪꯗꯤ ꯀꯣꯔꯨꯔꯐꯨ ꯑꯃ ꯆꯥꯗ꯭ꯔꯔꯤꯕꯕꯨ ꯌꯥꯗꯕꯒꯤ ꯑꯣꯏꯔꯦ
ꯄ꯭ꯔꯦꯁꯔ ꯀꯨꯀꯔꯗ ꯀꯥꯝꯁꯤꯗ ꯑꯩꯈꯣꯏꯗꯤ ꯁꯦꯟꯇꯦꯛꯁꯇ ꯀꯩꯗꯧꯋꯤ
ꯃꯥ ꯁꯟꯗꯦꯛꯁꯨ ꯃꯩ ꯆꯥꯊꯣꯛꯇ꯭ꯔꯨꯕꯁꯨꯅꯦ
ꯍꯥꯏꯐꯦꯠꯇꯪ ꯁꯥꯜꯂꯒ ꯍꯦꯛꯇ ꯇꯧꯕꯅꯤ ꯑꯗꯨꯅ ꯅꯩ ꯁꯟꯕꯅꯦ
ꯎꯝ ꯍꯥꯏꯐꯦꯠꯇꯪ ꯁꯥꯕ ꯍꯧꯔꯛꯄ ꯖ ꯇꯨꯝꯃꯝꯃꯅꯤ ꯁꯦꯟꯇꯦꯛꯁꯇꯨꯔꯤ
ꯑꯁ ꯀꯥꯏꯗꯒꯤ ꯁꯦꯟꯇꯦꯛꯁ ꯍꯥꯏꯈ꯭ꯔꯕꯣ ꯍꯧꯖꯤꯛ ꯁꯦꯟꯇꯦꯛꯁ ꯍꯥꯏꯕ ꯅꯠꯇꯦ ꯁꯣꯏꯈ꯭ꯔꯕ ꯁꯦꯟꯇꯦꯛꯁꯇꯨꯅꯅꯦ ꯀꯩꯅꯣ ꯑꯣꯏꯕ ꯑꯩꯈꯣꯏꯒꯤ ꯆꯥꯛꯇꯣ ꯊꯣꯡꯕ ꯂꯣꯏꯔꯦ ꯍꯩꯖꯤꯟꯕ
ꯎꯝ
ꯀꯣꯔꯐꯨ ꯀꯣꯔꯐꯨ ꯆꯥꯗ꯭ꯔꯦꯕ ꯁꯦꯟꯇꯦꯛꯁ ꯑꯣꯏꯅ ꯇꯧꯔꯦꯕ꯭ꯔ ꯐꯨꯗ ꯇꯣꯛꯊꯣꯛꯑꯒ ꯁꯦꯟꯇꯦꯛꯁ ꯇꯧꯔꯦ ꯑꯗꯨꯒ ꯏꯁꯤꯡ ꯊꯛꯅꯕꯅ ꯍꯦꯛꯇ ꯂꯥꯏꯠꯇ ꯇꯧꯔꯦ ꯚꯔꯁꯨꯗ
ꯑꯁ ꯑꯗꯨ ꯅꯪ ꯅꯁꯥ ꯌꯥꯝ ꯆꯥꯎꯔꯕꯝ ꯅꯤꯡꯕꯨ
ꯑꯦꯍꯦ ꯍ ꯍ
ꯃꯥꯅꯁꯨ ꯃꯥꯜꯂꯤꯅꯤ ꯅ ꯆ
ꯑ ꯑꯩ ꯀꯨꯣꯛ ꯀꯩꯅꯣ